ꯇꯒꯤ ꯀꯗꯩꯅꯣ
ꯀꯔꯤꯁꯤ ꯇꯗꯦ ꯅꯟ
ꯑꯩꯗꯤ ꯒꯕꯨꯛ ꯏꯕꯅꯦ
ꯑꯣ ꯂꯔꯤꯕꯔꯤꯕꯣ
ꯑꯥ ꯂꯣꯏꯣꯏꯖꯦ
ꯑꯣ ꯉꯁꯤꯒꯤ ꯀ꯭ꯂꯥꯁ ꯇꯦꯁ ꯄꯥꯔꯕ꯭ꯔꯣ
ꯑꯥꯗꯤ ꯁꯝꯖꯦ
ꯑꯩꯗꯤ ꯇꯣꯄꯤꯛ ꯑꯃ ꯄꯔꯦ
ꯑꯗꯣ ꯍꯌꯦꯡ ꯇꯧꯁꯤ ꯍꯥꯏꯔꯁꯤ ꯃꯦꯝꯗ
ꯍꯥꯥ
ꯍꯌꯦꯡ ꯇꯣꯛꯁꯦ ꯍꯥꯏꯁꯦ
ꯍꯣꯏ ꯅꯪ ꯍꯥꯏꯕꯤꯌꯣꯀꯣ
ꯑꯩꯈꯣꯏ ꯄꯨꯂꯚ ꯍꯥꯏꯁ
ꯍꯣꯏ ꯍꯣꯏ ꯌꯥꯏꯦ ꯍꯣꯏ ꯑꯗ ꯃꯥꯅ ꯁꯥꯔꯗꯤ
ꯍꯪꯗꯦ
ꯃꯅꯦ ꯇꯒꯦ
ꯆꯥꯎꯕꯨꯛ ꯀꯩꯁꯦ ꯏꯅꯕ ꯍꯣꯠꯅꯔꯤꯉꯩꯗ ꯉꯝꯗ꯭ꯔꯦ
ꯍꯣꯏ ꯑꯗꯨꯁꯨ ꯆꯨꯝꯃꯦꯀꯣ
ꯎꯝ ꯏꯕꯗꯤ ꯌꯥꯝꯃꯦ ꯑꯗꯨꯅ ꯅꯪꯗꯤ ꯑ ꯀꯩꯅꯣꯒꯤ ꯒꯥꯏꯅꯤꯒꯤ ꯀꯦꯌ ꯄ꯭ꯂ ꯀꯝꯄ꯭ꯂꯤ ꯀꯦꯁꯇꯗꯤ ꯀꯌꯥ ꯔꯥꯟ ꯀꯝꯄ꯭ꯂꯤꯠ ꯑꯣꯏꯔꯕ꯭ꯔꯥ
ꯏꯟꯇ꯭ꯔꯟꯒꯦꯔꯥ
ꯑ ꯆꯤꯟꯗꯟꯒꯤꯁꯨ ꯂꯣꯏꯔꯕ꯭ꯔꯥ
ꯍꯣꯏ ꯏꯟꯇꯔꯟꯁꯨ ꯂꯣꯏꯔꯦ
ꯍ ꯑꯩꯒꯣꯏꯗ꯭ꯔꯤ ꯑꯩ ꯂꯣꯏꯔꯦꯀꯣ ꯑꯗꯨꯒ ꯃꯦꯝ ꯑꯁꯤꯅꯥꯅ ꯃꯥꯡꯍꯟꯈ꯭ꯔꯦ
ꯑꯗꯨꯗ ꯏ ꯑꯣ
ꯑꯗꯨꯒ ꯃꯥꯅ ꯑꯩꯉꯣꯟꯗ ꯄꯤꯔꯛꯀꯦ ꯑꯗꯨꯝ ꯃꯥꯡꯈ꯭ꯔꯦ
ꯑꯣ
ꯑꯗꯒꯤ ꯃꯦꯝꯦꯝ ꯑꯗꯨꯗꯁꯨ ꯁꯝꯃꯤꯠ ꯇꯧꯔꯦ ꯑꯗꯨ ꯑꯗꯨꯁꯨ ꯃꯥꯡꯍꯟꯈ꯭ꯔꯦ
ꯑꯣ ꯁꯤꯛꯅꯦꯆꯔ ꯄꯤꯕ꯭ꯔꯥ
ꯍꯉꯦꯆꯜ ꯄꯤꯔꯒ ꯃꯥꯡꯈ꯭ꯔꯦ
ꯑꯣ ꯐꯔꯦ ꯐꯔꯦ
ꯀꯩꯅ ꯃꯥꯔ ꯀꯦ ꯑꯗꯨ
ꯍꯣꯏ ꯍꯣꯏ ꯅꯪ ꯉꯁꯤ ꯀꯔꯤ ꯇꯧꯔꯤꯒꯦ
ꯑꯩ ꯂꯥꯏꯟ ꯆꯤꯡꯕꯅꯤ ꯅꯪꯗꯤ ꯁꯞꯃꯤꯠ ꯇꯧꯈ꯭ꯔꯕ꯭ꯔꯥ
ꯇꯧꯗꯦ ꯑꯃꯁꯨ ꯇꯧꯗꯦ ꯍꯥꯏꯗꯤ ꯑꯩꯗꯤꯀꯣ ꯍꯧꯖꯤꯛ ꯇꯧꯅꯤꯡꯗꯦ ꯂꯁꯗꯇꯣꯦ
ꯑꯩꯗꯤ ꯃꯣꯏꯅ ꯍꯥꯟꯅ ꯁꯞꯃꯤꯠ ꯇꯧꯑꯣ ꯁꯕꯃꯤꯠ ꯇꯧꯑꯣ ꯍꯥꯏꯌꯦ
ꯑꯣ ꯁꯥꯃꯤꯠꯇꯧꯔꯗꯤ ꯃꯣꯏꯅ ꯀ ꯑꯦꯛꯁꯟ ꯇꯧꯒꯦ ꯑꯗꯨ ꯁꯤ ꯁꯤ ꯁꯣꯏꯑꯦ ꯁꯤ ꯁꯣꯏꯔꯦ ꯁꯤ ꯑꯃꯨꯛ ꯀꯛ ꯏꯔꯣ ꯁꯨꯃꯥꯏꯅ ꯇꯧꯋꯦꯀꯣ ꯑꯗꯨꯅ ꯑꯩꯗꯤ ꯇꯥꯜꯂꯦ
ꯑꯗꯨꯝ ꯁꯕꯃꯤꯠ ꯇꯧꯔ ꯇꯧꯔ ꯍꯥꯏ ꯇꯧꯔꯦ ꯁꯃꯤꯠ ꯇꯧꯔ ꯇꯧꯑꯣ ꯍꯥꯏ ꯇꯧꯔꯦ ꯑꯗꯨ ꯃꯥꯡꯈ꯭ꯔꯦ ꯃꯥꯡꯈ꯭ꯔꯦ ꯑꯗꯨꯦ ꯑꯩ ꯁꯥꯎꯗꯅ ꯏꯦ
ꯑꯗꯨꯅꯦ ꯇꯧꯒꯅꯨ ꯂꯁ ꯃꯣꯃꯦꯟꯗ ꯂꯣꯏꯅꯃꯛ ꯄꯨꯂꯞ ꯇꯒꯦ ꯑꯗꯨ ꯑꯗꯨ ꯃꯣꯏꯁꯨ ꯃꯊꯐꯝ ꯂꯩꯇꯦꯀꯣ ꯑꯗꯨꯅꯦ ꯁꯤꯒꯅꯦꯆꯔ ꯄꯤꯒꯅꯤ ꯑꯗꯨꯅꯦ ꯍꯧꯖꯤꯛ ꯇꯧꯕꯅꯣ ꯍꯧꯖꯤꯛ ꯇꯧꯔꯦꯗꯤꯅ ꯐꯖꯅ ꯆꯦꯛ ꯇꯧꯕ ꯇꯧꯕꯒꯤ ꯁꯤ ꯁꯣꯔꯦ ꯣꯏ ꯁꯤ ꯁꯣꯏꯔꯦ ꯑꯃꯨꯛꯀ ꯏꯔꯣ ꯀꯣ ꯆꯦꯟꯖ ꯇꯧꯔꯣꯏ ꯁꯨꯃꯥꯏꯅ ꯑꯗꯨꯗꯤ ꯑꯩꯗꯤ ꯇꯥꯜꯂꯦ
ꯁꯤ ꯁꯣꯏꯔꯦ ꯑꯃꯨꯛꯀ ꯆꯦꯛ ꯇꯧꯋ ꯍꯥꯏ
ꯎꯝ ꯍꯣꯏ ꯅꯪ ꯃꯦꯝ ꯀꯥꯟꯅꯥꯅ ꯍꯥꯏꯌꯦ
ꯃꯦꯝ ꯑꯁꯤꯅꯅ ꯍꯥꯏ
ꯑꯣ ꯁꯤꯁꯨ ꯍꯥꯞꯅꯈ꯭ꯔꯦ ꯄꯤꯤꯁ ꯋꯦꯗꯔ ꯍꯣꯏ ꯍꯣꯏ ꯋꯦꯗꯔ ꯅꯨꯡꯉꯥꯏꯕ꯭ꯔꯣ
ꯋꯦꯗꯔ ꯅꯨꯡꯉꯥꯏ ꯌꯨꯝ ꯇꯨꯝꯃꯒꯗꯤ ꯅꯨꯡꯉꯥꯏꯒꯅꯤ ꯀ꯭ꯂꯥꯁ ꯇꯧꯗꯕꯤꯗꯀꯣ ꯋꯦꯗꯔꯁ ꯅꯋꯗꯔ ꯅꯨꯡꯉꯥꯏ ꯇꯕ
ꯅꯨꯡꯉꯥꯏꯔꯦ ꯍꯧꯖꯤꯛ
ꯆꯛ ꯁꯔꯕꯅ
ꯆꯥꯗ ꯉꯟꯗ ꯃꯥꯟꯗꯤ ꯑꯣ ꯀꯔꯤ ꯍꯦꯟꯖꯟ ꯄꯤꯌꯦ ꯆꯕ
ꯁꯄꯥꯁ ꯁꯣꯡꯉꯦ ꯍꯋꯦ
ꯀꯥꯡꯁꯣꯏꯔ
ꯅꯠꯇ ꯑꯣꯜꯗ ꯊꯣꯡꯕꯗ
ꯆꯥꯗꯦ
ꯎꯝ
ꯍꯧꯖꯤꯛꯅ ꯍꯧꯒꯂꯦ ꯑꯗꯨ ꯋꯥꯁ ꯑꯞ ꯇꯧꯈ꯭ꯔꯦ ꯋꯥꯁꯔꯨꯝꯗ ꯆ ꯈ꯭ꯔꯦ ꯑꯗꯨ ꯍꯧꯖꯤꯛ ꯂꯦ ꯂꯩꯄꯥꯛꯗ ꯅꯉꯣꯟꯗ ꯋꯥꯔꯤ ꯁꯥꯔꯒꯦ
ꯍꯧꯖꯤ ꯂꯥꯏꯔꯤꯛ ꯄꯥꯕ꯭ꯔꯥ
ꯑꯩ ꯇꯣꯄꯤꯛ ꯑꯃ ꯄꯥꯔꯦ
ꯃꯣꯏ ꯑꯇꯩꯗꯤ ꯅꯣꯏꯒꯤ ꯅꯃꯥꯟꯅꯕꯤꯈꯩꯗꯤ
ꯍꯣꯏ ꯃꯣꯏ ꯑꯇꯩꯗꯤꯁꯨ ꯑꯩ ꯑꯩꯈꯣꯏꯒꯤ ꯔꯨꯝꯗꯣ ꯃꯤ ꯑꯍꯨꯝ ꯂꯥꯏꯔꯤꯛ ꯄꯥꯔꯦ ꯉꯁꯤ
ꯃꯅꯤꯡꯒ ꯅꯪꯒꯤ ꯄꯇꯦ
ꯑꯩ ꯑꯩꯁꯨ ꯉꯁꯤ ꯃꯣꯔꯅꯤꯡꯗ ꯄꯥꯔꯦ ꯈꯔ
ꯑꯥ
ꯇꯣꯄꯤꯛ ꯑꯃꯗꯣ ꯑꯩꯗꯤ ꯄꯥꯔꯦ
ꯇꯁ ꯇꯧꯕ ꯌꯥꯔ ꯑꯗꯨ꯭ꯔꯗꯤ
ꯑꯁ ꯇꯣꯄꯤꯛ ꯑꯃꯈꯛꯇ ꯄꯥꯏꯔꯦ ꯑꯗꯨꯗꯤ ꯀꯩꯅꯣ ꯌꯥꯗꯦ ꯅꯪ ꯅꯪ ꯍꯥꯏꯔꯣ ꯍꯥ ꯍꯣꯏ ꯄꯔꯦ ꯍꯣꯏ ꯂꯣꯏꯅꯃꯛꯠ ꯅꯠꯇꯦ ꯃꯤ ꯑꯅꯤ ꯄꯥꯔꯦ ꯑ ꯑꯇꯩꯗꯗꯤ ꯐꯣꯟ ꯌꯦꯡꯂꯡꯉꯨꯔꯒ ꯂꯥꯛꯑꯦ
ꯐꯣꯟ ꯌꯦꯡꯉꯒ
ꯍꯣꯏ ꯑꯩꯗꯤꯀꯣ ꯑꯁꯥ ꯄꯥꯔꯦ ꯑꯁꯥꯒꯤ ꯇꯣꯄꯤꯛꯇꯣ
ꯑꯥ
ꯎꯝ ꯄꯔꯦ
ꯎꯝ
ꯈꯥꯅ ꯄꯔꯦ ꯑꯗꯨ ꯅꯪꯉꯣꯟꯗ ꯏꯁꯤꯡ ꯑꯁꯥꯕ ꯂꯥꯏꯕ꯭ꯔꯣ
ꯑꯥ ꯂꯩꯌꯦ
ꯑꯣ ꯑꯩ ꯈꯔ ꯂꯧꯣꯏꯔꯒ ꯌꯩꯕ꯭ꯔꯣ
ꯊꯛꯄꯒꯤꯔꯣ ꯌꯥꯏꯦ ꯉ ꯉꯔꯥꯡ ꯁꯪꯒꯣꯝꯁꯨ ꯂꯧꯅꯤ ꯍꯥꯏꯔꯒ ꯂꯥꯛꯇꯦꯀꯣ
ꯌꯥꯏꯑꯌꯦ ꯁꯪꯒꯝ ꯎ ꯍꯣꯏ ꯑꯗꯨꯗꯤ ꯑꯩꯗꯤ ꯊꯥꯅꯤꯡꯗꯦ ꯍꯧꯖꯤꯛ ꯑꯗꯨ ꯏꯁꯤꯡ ꯑꯁꯝꯕ ꯑꯁꯥꯕꯗꯣ
ꯑꯥ
ꯄꯝꯃꯦ ꯒ꯭ꯌꯥꯁ ꯐꯣꯝ ꯇꯧꯋꯦ ꯑꯩꯒꯤ ꯀꯁꯇꯃꯥꯔꯗꯣ
ꯑꯥ
ꯑꯗꯨꯅꯦ ꯎ ꯅꯪꯒꯤ ꯔꯨꯝꯃꯦꯗꯣ ꯗꯥꯏꯔ ꯄꯥꯕꯧ
ꯇꯃꯤ
ꯄꯣꯏꯅꯃꯛ
ꯀꯣꯏꯅ ꯇꯝꯃꯤ ꯑꯃꯗꯤ ꯆꯈ꯭ꯔ
ꯑꯣ ꯑꯃꯗꯤ ꯄꯨꯡ ꯀꯌꯥꯗ ꯍꯧꯒꯠꯂꯦ
ꯃꯥꯗꯤ ꯐꯥꯏꯚꯇ ꯍꯋꯥ ꯄ ꯃꯥꯥꯂꯦ
ꯑꯣ ꯅꯟꯗꯤ
ꯇ꯭ꯋꯦꯟꯇꯤ ꯁꯤꯛꯁꯇ ꯐꯥꯏꯚꯇ ꯍꯧꯔꯝꯃꯦ ꯑꯗꯨꯒ ꯐꯣꯟ ꯆꯆꯥꯥꯔꯖ ꯇꯧꯔꯝꯃꯦ ꯑꯗꯨ ꯑꯗꯨꯝ
ꯑꯩꯗꯤꯀꯣ ꯁꯚꯦꯟꯗ ꯍꯧꯒꯠꯂꯦ ꯑꯗꯨ ꯇ꯭ꯋꯦꯟꯇꯤ ꯃꯤꯅꯤꯠꯁ ꯋꯥꯁꯑꯞ ꯇꯧꯈ꯭ꯔꯦꯀꯣ
ꯑꯥ
ꯑꯗꯨ ꯇ꯭ꯋꯦꯟꯇꯤ ꯃꯤꯅꯤꯠꯁ ꯇ꯭ꯋꯦꯟꯇꯤ ꯃꯤꯅꯤꯠꯁꯒꯨꯝꯕ ꯍꯥꯏꯕꯗꯤ ꯃꯊꯛꯇ ꯆꯠꯈ꯭ꯔꯦ ꯑꯗꯨ ꯂꯦꯞꯇ ꯂꯥꯏꯔꯦ ꯄꯥꯏꯔꯒ ꯍꯣꯏ ꯑꯗꯨ ꯑꯃꯨꯛꯀ ꯂꯥꯛꯑꯦ ꯑꯗꯨ ꯋꯥꯁꯔꯨꯝꯗ ꯆꯠꯈ꯭ꯔꯦ ꯑꯗꯨ ꯅꯪꯉꯣꯟꯗ ꯋꯥꯔꯤ ꯁꯋ ꯍꯧꯖꯤꯛ ꯑꯗꯨ ꯑꯁꯂꯥꯔꯦ ꯄꯅꯤꯗꯦ ꯇꯂꯦ ꯇꯦꯛꯁ ꯕꯨꯠ ꯑꯣꯄꯦꯟ ꯑꯣꯏꯔꯗꯤꯀꯣ ꯍꯥꯏꯗꯤ ꯑꯦꯅꯔꯖꯤ ꯂꯩ ꯇꯦꯝꯃ
ꯑꯁꯨ ꯇꯂꯦ
ꯍꯣꯏ
ꯑꯅꯤꯡꯗꯤ
ꯄꯥꯅꯤꯡꯗꯦ ꯀꯃꯥꯏꯅ ꯑꯦꯛꯖꯥꯝ ꯇꯧꯒꯦ ꯈꯟꯗꯦ
ꯍꯥꯏꯒꯦ ꯇ ꯑꯗꯨ ꯅꯣꯏꯔꯨꯝꯃꯦꯗꯤ ꯄꯥꯕ꯭ꯔꯥ
ꯎꯝ ꯄꯔꯦ
ꯀꯅꯥ ꯀꯅꯥ ꯀꯣꯏꯅ ꯄꯥꯗꯦ
ꯍꯣꯏ ꯂꯣꯏ ꯌꯥꯝ ꯄꯥꯗꯦ ꯑꯗꯨ ꯎꯝ ꯃꯤ ꯔꯣꯜ ꯅꯝꯕꯔ ꯐꯣꯔꯗꯣ
ꯑꯥ
ꯔꯣꯜ ꯅꯝꯕꯔ ꯐꯣꯔ ꯑꯗꯨ ꯑꯩꯒꯤ ꯅꯦꯕꯔꯗꯣ ꯈꯝꯕ꯭ꯔꯣ ꯑꯩꯒꯤ ꯅꯦꯛꯁ ꯔꯣꯜ ꯅꯝꯕꯔꯗꯣ ꯑꯣ ꯃꯕꯥꯅꯤ ꯄꯥꯏꯌꯦ
ꯕꯥꯅꯤꯗꯤ ꯂꯥꯏ ꯄꯥꯏ ꯀꯣꯗꯗꯤ
ꯍꯣꯏ ꯍꯧꯒꯠꯂꯒ ꯄꯥꯏꯌꯦ ꯍꯣꯏ ꯍꯣꯏ
ꯇꯪꯗꯤ ꯄꯥꯇꯦꯀꯣ ꯇꯨꯝꯕ ꯂꯩꯀꯣ
ꯎꯝ ꯑꯇꯥꯏ ꯗꯤꯗꯤ ꯇꯨꯝꯕ ꯂꯩꯌꯦ
ꯎꯝ
ꯇꯨ ꯇꯨꯔꯒꯂꯌꯦ
ꯀꯔꯤ ꯏꯒꯅꯤ ꯑꯩꯈꯣꯏ ꯑꯦꯛꯖꯥꯝꯗ
ꯈꯟꯗꯦ ꯀꯁꯟ ꯏꯔꯁꯦ ꯁꯦꯝꯃ ꯁꯦꯝꯃ ꯀꯣꯏꯁꯟ
ꯁꯤꯃꯤ ꯇꯧꯁꯦ ꯀꯗꯤ
ꯍꯣꯏ
ꯑꯗꯨ ꯃꯦꯝꯅ ꯑꯩꯈꯣꯏꯕꯨ ꯁꯥꯎꯒꯅꯤ
ꯆꯥꯎꯅꯤ ꯗꯦꯠ ꯁꯦꯚꯦꯟꯇꯤꯟꯒꯤ ꯄꯥꯔꯕ꯭ꯔꯥ
ꯄꯥꯗꯦ ꯀꯔꯤꯅꯣ ꯄ꯭ꯔꯤ ꯐꯥꯏꯅꯦꯜ ꯂꯩꯌꯦꯀꯣ ꯁꯚꯦꯟꯇꯤꯟꯗ
ꯑꯥ
ꯏꯁꯇꯔꯟꯒꯤ ꯄ꯭ꯔꯦꯛꯇꯤꯀꯦꯜꯁꯨ ꯂꯩꯌꯦꯀꯣ
ꯗꯦꯠ ꯁꯕꯦꯟꯇꯤꯟꯗ
ꯑꯝ ꯗꯦꯠ ꯁꯚꯦꯟꯇꯤꯟꯗ ꯀꯔꯤ ꯄ꯭ꯔꯤꯐꯥꯏꯅꯦꯜꯅꯦ
ꯅꯠꯇꯦ ꯄ꯭ꯔꯤ ꯐꯥꯏꯅꯦꯜꯗꯤ ꯗꯦꯠ ꯇ꯭ꯋꯦꯟꯇꯤ ꯐꯣꯔꯗꯅꯦ
ꯑꯣ ꯑꯁꯦꯡꯕ ꯑꯣ ꯑꯗꯨꯗꯤ ꯁꯚꯦꯟꯇꯤꯟ ꯁꯚꯦꯟꯇꯤꯟꯗꯤ ꯀꯩꯅꯣ
ꯑ ꯄꯔꯀꯦꯦ
ꯄ꯭ꯔꯦꯇꯤꯀꯦꯜ
ꯎꯝ
ꯑꯣ ꯑꯣ ꯐꯔꯦ ꯐꯔꯦ
ꯄꯔꯇꯤꯀꯦꯟꯗ ꯇꯧꯗꯦꯀꯣꯥꯛꯁꯨ ꯇꯥꯛꯇꯦ ꯌꯥꯝꯅ
ꯍꯣꯏ ꯍꯣꯏ ꯑꯩꯈꯣꯏꯁꯨ ꯄ꯭ꯔꯦꯛꯇꯤꯀꯦꯜ ꯇꯧꯔꯦꯗꯤ ꯐꯔꯦ ꯍꯣꯁꯄꯤꯇꯥꯜ ꯕꯤꯐꯣꯔ ꯆꯞꯄꯒ ꯀꯣ ꯁꯤꯗ ꯈꯔ ꯇꯧꯔꯦꯗꯤ ꯐꯔꯦ
ꯑꯗꯨ ꯇꯥꯛꯇꯕꯅꯤꯅ ꯑꯩꯈꯣꯏ ꯍꯩꯔꯣꯏ
ꯍꯣꯏ ꯍꯣꯏ ꯁꯤ ꯆꯨꯝꯃꯦ ꯇꯞ ꯊꯋꯥꯣꯏ ꯇꯥꯇꯦ ꯑꯣꯖꯥ ꯀꯣꯏ ꯇꯦ ꯃꯕꯤꯅꯁꯨ ꯈꯔ ꯈꯔ ꯇꯣꯄꯤꯛ ꯃꯆꯥ ꯃꯆꯥꯒꯨꯝꯕꯗꯣ ꯇꯥꯏꯌꯦ ꯑꯗꯨ ꯏꯝꯄꯣꯔꯇꯦꯟ ꯝꯕ ꯍꯣꯏ
ꯃꯦꯝ ꯅ ꯊꯣꯏꯅ ꯍꯦꯜꯂꯦ ꯍꯥꯏꯌꯦꯕ
ꯎꯝ ꯑꯗꯨꯅꯦ
ꯃꯥꯌꯥꯝ ꯍꯩꯕ ꯑꯣꯏꯖꯦꯀꯣ
ꯍꯣꯏ ꯌꯥꯝꯅ ꯍꯥꯏꯗꯦ
ꯑꯩꯗꯤ ꯅꯪ ꯉꯔꯥꯡ ꯀꯩꯅꯣ ꯇꯧꯕ꯭ꯔꯥ ꯀꯃꯨꯅꯤꯇꯤ ꯆꯦꯛ ꯇꯧꯕ꯭ꯔꯥ
ꯇꯧꯗꯦ ꯑꯩꯗꯤ ꯃꯄꯗ ꯆꯠꯈ꯭ꯔꯦ ꯑꯩꯈꯣꯏꯒꯤ ꯔꯤꯁꯔꯁꯀꯤꯦ ꯇꯤꯔꯦꯜꯗꯣ ꯖꯦꯔꯣꯛꯁꯇꯣ ꯕꯒꯟꯗ ꯃꯥꯄꯜꯗ ꯆꯠꯈ꯭ꯔꯦ
ꯑꯗꯣ ꯇꯦꯛꯁꯕꯨꯛꯇꯨꯁꯨ ꯅꯝꯃꯁꯦ
ꯃꯁꯤꯁꯤ
ꯑꯥ ꯉꯁꯤ ꯊꯣꯛꯑꯒ ꯄ꯭ꯔꯥꯏꯖꯇꯣ ꯍꯪꯉꯁꯦ ꯑꯗꯣ ꯄꯦꯄꯔꯗꯣ ꯌꯥꯝꯅ ꯀ꯭ꯋꯥꯂꯤꯇꯤ ꯂꯩꯕ ꯇꯧꯔꯁꯦ
ꯍꯣꯏ ꯍꯣꯏ ꯇꯧꯁꯦ
ꯇꯧꯔꯣꯏꯁꯦ ꯍꯥꯏꯕ ꯍꯥꯏꯗꯤ ꯅꯣꯠꯕꯨꯛꯇꯣ ꯌꯨꯁ ꯇꯧꯕ ꯅꯣꯠꯕꯨꯛ ꯅꯠꯇꯦ ꯑꯗꯨꯝ ꯎꯄꯨꯗ ꯇꯥꯔꯒ ꯂꯩꯔꯅꯤ
ꯑꯁ ꯑꯗꯨ ꯀꯃꯅ ꯇꯧꯒꯦ
ꯑꯃ
ꯌꯥꯏꯕ꯭ꯔꯣ
ꯃꯃꯥꯡꯒꯤ
ꯍꯣꯏ
ꯃꯣꯏꯅ ꯍꯥꯏꯕꯗ ꯀ꯭ꯋꯥꯂꯤꯇꯤ ꯌꯥꯝꯅ ꯐꯠꯇꯕ ꯍꯥꯏꯗꯤ ꯄꯦꯄꯔ ꯁꯨꯝ ꯃꯦꯗꯤꯌꯝ ꯁꯥꯏꯖꯀꯤ ꯀ꯭ꯋꯥꯂꯤꯇꯤꯗꯣ
ꯎꯝ
ꯑꯗꯨꯒꯨꯝꯕꯗ ꯁꯦꯝꯃꯨ ꯍꯥꯏ
ꯑꯣ ꯑꯁꯤꯁꯨ ꯑꯁꯤ ꯌꯥꯔꯕ꯭ꯔꯣ ꯁꯤꯁꯨ
ꯑꯥ ꯌꯥꯏ ꯌꯥꯏ ꯑꯗꯣ ꯅꯣꯠꯕꯨꯛꯇꯁꯨ ꯌꯥꯝꯅ ꯗꯦꯀꯣꯔꯦꯁꯟ ꯇꯧꯕꯗꯣ
ꯎꯝ
ꯇꯧꯅꯨ ꯍꯥꯏ ꯄꯩꯁꯥ ꯃꯌꯥꯝ ꯆꯪꯉꯦ ꯍꯥꯏ
ꯑꯣ ꯑꯗꯨ ꯍꯣꯏ ꯐꯔꯦ ꯇꯣꯠꯁꯦ ꯁꯨꯃꯥꯏꯅ ꯇꯣꯠꯁꯦ
ꯑꯗꯨꯃꯥꯏꯅ ꯇꯧꯁꯤꯀꯣ ꯑꯗꯨꯗꯤ ꯑꯩꯈꯣꯏ ꯄꯨꯂꯞ ꯍꯥꯏꯅꯔꯒ ꯋꯥ ꯇꯧꯁꯦ
ꯎꯝ ꯇꯁ ꯅꯪ ꯏꯔꯒꯂꯣ ꯔꯦꯗꯤ ꯀꯔꯤ ꯇꯧꯒꯦ
ꯑꯩ ꯃꯍꯥꯛ ꯇ ꯀꯅꯤ ꯎꯝ
ꯑꯌꯨꯗꯥ ꯅꯥꯝꯄꯨ ꯀꯌꯥ ꯀꯌꯥ
ꯑꯩ ꯉꯔꯥꯡ ꯅꯥꯏꯠꯇꯣ ꯄꯨꯡ ꯊꯦꯡꯉꯦ ꯇꯨꯝꯕ
ꯍꯥ
ꯅꯥꯥꯏꯇꯅꯦꯦ ꯄꯨꯡ ꯊꯦꯡꯉꯦ ꯇꯨꯝꯕ ꯅꯪꯇ ꯕꯨꯛ ꯁꯕꯃꯤꯠ ꯇꯧꯕꯗꯣ ꯅꯪ ꯇꯝ ꯗꯔꯕꯨꯣꯛꯛ ꯁꯠ